ꯀꯗꯧꯔꯤꯒꯦ
ꯑꯩꯗꯤ ꯇꯨꯝꯅꯤꯡꯉꯥꯏ ꯇꯧꯈ꯭ꯔꯦ
ꯉꯜꯂꯤꯅꯦ
ꯐꯃꯨꯡꯗ ꯎꯝ ꯑꯁ ꯇꯨꯝꯕ ꯍꯥꯏꯁꯦ ꯑꯗꯨꯝ ꯐꯣꯟ ꯌꯦꯡꯉꯒ ꯀꯨꯏꯅ ꯐꯣꯟ ꯌꯦꯡꯈꯤꯅꯤꯗ
ꯀꯩ ꯃꯊꯦꯜ ꯆꯥꯔꯒꯦ ꯉꯁꯤꯒꯤꯗꯤ
ꯑꯩꯗꯣ ꯆꯝꯐꯨꯠ ꯆꯥꯏꯌꯦ ꯉꯁꯤꯗꯤ
ꯑꯣ ꯑꯩꯁꯨꯅꯕ
ꯕꯤꯂꯦꯟꯇ꯭ꯔꯤ ꯕꯤꯂꯦꯟꯇ꯭ꯔꯤ ꯆꯝꯐꯨꯠ ꯆꯥꯏ ꯁꯦꯕꯣꯠ ꯃꯅꯥꯒ
ꯃꯅ ꯆꯥꯟꯅꯕ꯭ꯔꯅꯦ
ꯅꯥꯀꯨꯞꯄꯤꯗꯣ ꯑꯗꯨ ꯂꯣꯏꯅ ꯐꯨꯠꯆꯜꯂꯒ ꯀꯥꯏꯗꯦꯗ ꯆꯝꯐꯨꯠꯅꯤꯅ ꯑꯗꯨꯝ ꯆꯥꯏ ꯅꯪꯗꯦ ꯌꯦꯡꯉꯣꯏꯗ ꯑꯩꯗꯤ ꯕꯣꯜ ꯁꯦ ꯅꯪ ꯑꯗꯨꯝ ꯌꯦꯡꯕ꯭ꯔꯥ
ꯑꯁ ꯑꯩ ꯌꯦꯡꯗ ꯊꯦꯡꯉꯗꯤ
ꯏꯟꯇꯔꯦꯁ ꯂꯩꯕ꯭ꯔꯣ ꯕꯣꯜꯗ
ꯑꯥ ꯄꯨꯡ ꯄꯨꯡ ꯇꯔꯥ ꯃꯈꯥꯏ ꯑꯗꯨꯒꯨꯝꯕ ꯂꯩꯗꯅ ꯑꯩꯈꯣꯏꯅ ꯌꯦꯡꯕ ꯌꯥꯕ ꯃꯇꯝꯗꯣ ꯑꯗꯨꯗꯗꯤ ꯌꯦꯡꯉꯦꯕ ꯑꯇꯩ ꯄꯨꯡ ꯕꯣꯔꯣ ꯍꯦꯜꯂꯗꯤ ꯌꯦꯡꯗꯦ ꯑꯝꯇ
ꯑꯣ ꯑꯩꯗꯤ ꯁꯨꯛ ꯌꯦꯡ ꯌꯦꯡꯗꯦ
ꯅꯣꯏ ꯀꯅꯥꯗ ꯁꯞꯄꯣꯔꯠ ꯇꯧꯒꯦ
ꯀꯔꯤ ꯑꯩꯗꯤ ꯑꯝꯇ ꯌꯦꯡꯗꯦ ꯑꯗꯨ ꯈꯪꯗꯦ ꯑꯩ ꯁꯞꯄꯣꯔꯠ ꯇꯧꯕꯁꯨ ꯂꯩꯇꯦ
ꯍꯩꯁ
ꯑꯩꯁꯦ ꯇꯣꯉꯥꯟꯕ ꯁ ꯇꯣꯉꯥꯟꯕ ꯁꯪꯁꯥꯔꯗ ꯂꯩꯔꯤꯅꯦ
ꯅꯪꯗꯤ ꯍꯧꯖꯤꯛ ꯀꯩꯗꯧꯔꯦ ꯌꯦꯡꯗꯦ ꯑꯝꯇ
ꯑꯩꯉꯣꯟꯗꯒꯤ
ꯈꯪꯕ ꯈꯪꯁꯨ ꯈꯪꯗꯦ ꯌꯦꯡꯁꯨ ꯌꯦꯡꯗꯦ
ꯌꯥꯏꯁꯨ
ꯑꯣ
ꯉꯁꯤꯅ ꯑꯍꯥꯟꯕꯅꯤ ꯇꯥꯔꯤꯁꯦ
ꯎꯝ ꯗ ꯇꯥꯔꯥ ꯀꯅꯤ ꯌꯦꯡꯗꯕ ꯃꯤꯁꯨ ꯈꯔꯗꯤ ꯂꯩꯔꯝꯒꯅꯤꯗꯀꯣ ꯏꯊꯟꯇ ꯑꯣꯏꯔꯝꯃꯣꯏꯗ
ꯑꯗꯨ ꯑꯗꯨ ꯃꯅꯨꯡ ꯆꯜꯂꯤꯜꯂꯦꯅꯦ ꯅꯪꯁꯨ ꯑꯗꯨꯗꯤ
ꯆꯜꯂꯦ ꯍꯌꯦ ꯀꯔꯤ ꯇꯧꯔꯒ ꯂꯩꯕ꯭ꯔꯣ
ꯍꯧꯖꯤ ꯑꯩꯁꯨ ꯍꯧꯖꯤꯇ ꯆ ꯆꯥ ꯇꯧꯔꯒ ꯂꯩꯔꯤꯅꯤ
ꯑꯣ ꯀꯔꯤ ꯃꯊꯦꯜ
ꯟꯒꯥ ꯀꯣꯕꯤ ꯇꯝꯐꯀ ꯃ ꯈꯣꯡꯉꯗꯨꯁꯨ
ꯑꯌꯥ ꯑꯩꯒꯤ ꯃꯈꯣꯡꯗꯣ ꯆꯥꯕ ꯍꯩꯇꯦ
ꯍꯩꯇ
ꯑꯥꯎ
ꯑꯦ ꯑꯦꯗꯤ ꯍꯥꯏꯋꯦ
ꯑꯁ ꯏꯃꯥꯟꯅꯕꯤꯁꯤꯡꯗꯤ ꯌꯥꯝ ꯆꯥꯏꯌꯦꯕꯀꯣ ꯃꯈꯣꯡꯗꯣ ꯏꯃꯥꯟꯅꯕꯤꯁꯤꯡꯗꯤ ꯌꯥꯝ ꯆꯥꯏꯌꯦ ꯑꯗꯨꯝ ꯄꯥꯏ ꯄꯥꯏꯈꯠꯂꯀꯥꯟꯗ ꯃꯈꯣꯡꯗꯣ
ꯌꯥ ꯀ ꯁ ꯀꯔꯤꯅꯣ ꯑꯩꯉꯣꯟꯗ ꯀꯔꯤ ꯌꯣꯠꯁꯟꯕ ꯉꯝꯃꯦ ꯃꯤꯒꯤ ꯈꯨꯠ ꯆꯥꯕ ꯑꯗꯨꯃꯥꯏꯅ ꯑꯩꯒꯤ ꯋꯥꯈꯜꯗꯣ ꯍ ꯑꯗꯨꯝ ꯂꯥꯛꯑꯦ
ꯑꯗꯨꯗꯤ ꯃꯤꯠ ꯑꯣꯏꯁꯤꯜꯂꯒ ꯆꯥꯔꯣꯕ ꯊꯥꯡꯖꯗꯦ
ꯍꯥꯥ
ꯃꯊꯪꯗꯤ ꯃꯤꯠ ꯎꯁꯤꯜꯂꯒ ꯆꯥꯔꯕꯣ
ꯃꯤꯠ ꯑꯣꯏꯁꯤꯜꯂꯁꯨ ꯋꯥꯈꯜꯗ ꯑꯗꯨꯝ
ꯑꯁ ꯌꯥꯗ꯭ꯔꯦꯅꯦ ꯏꯗꯤ
ꯃꯤꯁꯤꯡꯗꯤ ꯏꯃꯥꯟꯅꯕ ꯆꯕꯤꯁꯤꯡꯗꯤ ꯍꯥꯎꯋꯦ ꯍꯥꯎꯋꯦꯅ ꯆꯥꯗꯣꯏꯅꯦ ꯀꯔꯤ ꯀꯃꯥꯏꯅ ꯀꯃꯥꯏꯅ ꯃꯍꯥꯎ ꯂꯩꯒꯦ ꯍꯥꯏꯗꯤ ꯃꯥꯗꯤ ꯃꯇꯣꯡꯁꯨ ꯌꯥꯎꯗꯦ ꯃꯥꯒꯤ ꯁꯀꯤꯟꯒ ꯁꯔꯨ ꯉꯄꯪꯅꯦ
ꯁꯔꯨꯗꯩꯅꯦ ꯍꯥꯎꯋꯦ ꯍꯥꯏꯁꯦ
ꯑꯁ ꯑꯩꯗꯤ ꯁꯥ ꯆꯥꯔꯁꯨ ꯁꯔꯨ ꯆꯥꯗꯦ
ꯎꯝ
ꯃꯇꯣꯡ ꯉꯥꯛꯇꯪ ꯆꯥꯕ
ꯑꯗꯨꯝ ꯃꯈꯣꯡꯒꯤ ꯁꯔꯨꯗꯤ ꯍꯥꯎꯕꯅꯤ
ꯈꯪꯗꯦ ꯑꯗꯨꯝ ꯃꯤꯅ ꯍꯥꯎꯋꯦ ꯑꯣ ꯑꯗꯨ ꯃꯤꯅ ꯍꯥꯎꯋꯦ ꯍꯥꯏꯅ ꯑꯗꯨꯝ ꯆꯥꯔꯒ ꯂꯩꯕꯗꯣ
ꯑꯥ
ꯆꯥꯅꯤꯡꯉꯦꯅ ꯄꯥꯏꯈꯠꯂꯁꯨꯀꯣ
ꯑꯁ
ꯀꯔꯤ ꯃꯨ ꯃꯨꯨ ꯀꯔꯤꯅꯣ ꯑꯁ ꯑꯩꯉꯣꯟꯗ ꯑꯗꯨꯝ ꯍꯩꯅꯗꯕ ꯐꯥꯎꯕ ꯎꯝ
ꯅ ꯍꯦꯟꯅ ꯈꯟꯖꯤꯟꯕꯒꯤꯦꯅꯦ ꯑꯗꯨꯗꯤ
ꯍꯣꯏ ꯑꯗꯨꯅꯁꯨꯅꯦ ꯃꯤꯒꯤ ꯃꯈꯨꯠ ꯑꯗꯨꯃꯥꯏꯅ ꯄꯈꯔꯂꯒꯗ
ꯅꯊꯟꯟꯅ ꯈꯨꯠ ꯆꯥꯕ ꯉꯝꯃꯟꯅ꯭ꯔꯕ
ꯑꯥꯎ ꯑꯗꯨꯃꯥꯏꯅ ꯈꯜꯂꯦ ꯀꯤꯁꯨ ꯀꯤꯖꯩꯕ ꯑꯗꯨꯝ ꯐꯥꯎꯋꯦ ꯋꯥꯈꯜꯗꯣ ꯀꯔꯤꯅꯥ ꯈꯪꯗꯦ ꯎꯝ ꯉꯧꯔꯒ ꯆꯥꯕ꯭ꯔꯥ ꯀꯃꯥꯏꯅ ꯆꯥꯕ꯭ꯔꯥ
ꯗ ꯏꯕꯅꯤꯗ
ꯍꯥꯥ
ꯂꯩꯔꯒ ꯆꯥꯕꯅꯦꯕ
ꯑꯗꯨꯗ ꯍꯥꯏꯗꯤ ꯉꯧ ꯀꯃꯥꯏꯅ ꯊꯣꯡꯉꯒ ꯆꯥꯒꯦ ꯑꯗꯨꯗꯣ ꯉꯧꯔꯒ
ꯃꯣꯏꯅ ꯑꯉꯧ ꯀꯩꯅꯣ ꯃꯍꯤ ꯀꯩꯀꯥ ꯌꯥꯎꯗꯕꯗꯣ
ꯑꯥ
ꯏꯟꯁꯥꯡꯗꯣ ꯂꯩꯔꯒ ꯆꯥꯕꯅꯦ ꯍꯥꯏꯕ
ꯑꯣ ꯑꯁ ꯑꯗꯨꯗꯤ ꯌꯥꯝꯂꯝꯃꯣꯏꯍꯦ ꯃꯈꯣꯡꯗꯣ ꯑꯃꯗ ꯂꯨꯄꯥ ꯇꯔꯥꯔꯥ ꯀꯃꯥꯏꯅꯔ ꯇꯧꯈꯤꯕꯅꯤꯅꯦ
ꯄꯇ꯭ꯔꯥ
ꯑꯗꯨ ꯑꯣꯏꯔꯗꯤ ꯑꯩꯈꯣꯏꯅ ꯂꯩꯔꯒ ꯆꯥꯔꯗꯤ ꯍꯦꯟꯅ ꯌꯥꯝꯃꯦꯗꯅ
ꯎꯝ ꯑꯁ ꯈꯨꯗꯛꯇ ꯈꯨꯗꯛꯇꯒꯤꯗꯤ ꯑꯗꯨꯝ ꯌꯥꯏꯗ
ꯅꯣꯏ ꯅꯪ ꯀꯔꯤ ꯇꯧꯔꯒ ꯂꯩꯕꯒꯤꯔꯥ
ꯑꯩ ꯗꯦꯟꯗ ꯂꯩꯌꯦꯦ ꯀꯝ ꯆꯧꯗꯗ ꯅꯪꯗꯤꯦ
ꯑꯩꯁꯨ ꯂꯩꯌꯦ ꯁꯨꯝ ꯑꯩꯅ ꯍꯥꯏꯗꯤ ꯅꯣꯏꯗ ꯐꯦꯃꯤꯂꯤ ꯑꯣꯏꯅ ꯑꯗꯨꯝ ꯂꯩꯕ꯭ꯔꯥꯅ ꯈꯟ
ꯅꯠꯇꯦ ꯅꯠꯇꯦ
ꯏꯅꯥꯎ ꯅꯨꯨꯄꯥꯒ
ꯑꯣ ꯍꯧꯖꯤꯛꯇꯤ ꯏꯅꯥꯎꯅꯨꯄꯤꯒ ꯂꯩꯕ ꯑꯩꯅ
ꯑꯣ ꯅꯕꯥꯅꯤ ꯈꯇꯥ
ꯑ ꯃꯥꯃꯨꯛ ꯁ꯭ꯀꯨꯜꯗ ꯆꯠꯂꯗꯤꯗꯤ ꯏꯇꯣꯝꯇ ꯉꯥꯏꯍꯧꯗꯧꯅꯤ
ꯑꯣ
ꯃꯥ ꯅꯣꯡꯃꯥꯏꯖꯤꯡ ꯅꯦꯠꯆꯒꯅꯤ ꯍꯥꯏꯕꯅꯦ
ꯀꯔꯤ ꯁꯝꯃꯔ ꯚꯦꯀꯦꯁꯟ ꯊꯥꯕꯒꯤꯔꯣ
ꯅꯠꯇꯦ ꯃꯣꯏ ꯃꯥꯗꯣ ꯇ꯭ꯋꯦꯜꯐ ꯑꯦꯛꯖꯥꯝ ꯂꯣꯏꯕ ꯑꯗꯨꯒꯤ ꯅ ꯇ ꯇ ꯅ ꯇ ꯑꯦꯛꯖꯥꯝ ꯂꯔꯣꯒ ꯇ
ꯏꯂꯤꯚꯦꯟ ꯑꯃꯨꯛ ꯀꯥꯊꯍꯟꯅꯤꯡꯉꯥꯏ ꯑꯣ ꯎꯝ ꯑ ꯅꯥꯀꯟꯗ ꯂꯩꯔꯗꯤ ꯅꯨꯡꯉꯥꯏꯔꯅꯤꯅꯦ
ꯑꯁ ꯏꯊꯟꯗ ꯂꯩꯔꯨꯗꯤ ꯈꯪꯗꯦꯗ ꯅꯨꯡꯉꯥꯏꯕ꯭ꯔꯥ ꯅꯨꯡꯉꯥꯏꯇꯕ꯭ꯔꯥ ꯆꯥꯛ ꯏꯟꯁꯥꯡ ꯐꯖꯟꯅꯁꯤꯦ ꯆꯥꯗꯩ ꯈꯟꯗ ꯂꯩꯔ
ꯍꯣꯏ ꯑꯩꯁꯨ ꯑꯗꯨꯃꯥꯏꯅ ꯇꯧꯋꯦ ꯑꯩꯗꯤꯀꯣ ꯑꯌꯨꯛꯇ ꯊꯣꯡꯕꯗꯣ
ꯑꯥ
ꯑꯌꯨꯛꯇ ꯊꯣꯡꯕꯗꯣ ꯅꯨꯡꯗꯥꯡꯒꯤꯁꯨ ꯑꯗꯨꯝ ꯌꯥꯎꯔꯦ ꯍꯣꯏ ꯍꯥꯏꯗꯤ ꯆꯥꯛꯇꯣ ꯌꯥꯝꯗꯕꯅꯤꯅ ꯑꯃꯨꯛ ꯊꯣꯡꯒꯠꯄꯗꯣ ꯌꯥꯗꯦꯕ ꯀꯥꯏꯑꯕ ꯌꯥꯝꯗꯕꯅꯤꯅ ꯆꯥꯛꯇꯣꯀꯣ
ꯑꯥ
ꯈꯤꯇꯪ ꯊꯣꯡꯕꯗꯣ ꯐꯔ ꯌꯥꯝ ꯇꯥꯏꯌꯦꯕ
ꯈꯟꯗꯤ ꯌꯥꯝꯗꯕꯤ ꯊꯣꯡ ꯉꯝꯃꯁꯨ ꯑꯗꯨꯝ ꯆꯥꯕ ꯉꯝꯗꯕꯗꯣ ꯑꯗꯨꯝ ꯇꯧꯋꯦꯕ ꯑꯩꯗꯤ
ꯑꯁ ꯑꯩꯗꯤ ꯑꯃꯨꯛ ꯍꯨꯟꯗꯣꯛꯅꯤꯉꯥꯏꯗꯣ ꯄꯥꯝꯃꯨꯕꯒꯤ ꯂꯣꯏꯁꯤꯜ ꯂꯩ ꯑꯗꯨ
ꯑꯁ ꯑꯩꯗꯤ ꯏꯊꯝ ꯏꯇꯟꯇ ꯉꯥꯏꯔꯗꯤ ꯀꯩꯀꯩꯅꯣ ꯐꯖ ꯅꯪ ꯆꯥ ꯌꯥꯗꯕꯗꯣ
ꯍꯨꯟꯗꯣꯛꯐꯝꯁꯨ ꯂꯩꯇꯕꯅꯤꯅꯀꯣ ꯑꯩꯈꯣꯏꯗꯤ ꯑꯗꯨꯗꯤ ꯐꯔꯛ ꯌꯥꯝ ꯇꯥꯕ ꯑꯁ ꯑꯗꯒꯤ ꯏꯟꯁꯥꯡꯗꯨꯁꯨ ꯊꯣꯡꯉꯗꯤ ꯄꯨꯂꯞ ꯄꯨꯂꯞ ꯑꯗꯨꯝ ꯊꯣꯡꯖꯤꯜꯂꯦ ꯅꯨꯡꯗꯥꯡꯒꯤꯁꯨ ꯑꯗꯨꯗꯣ ꯆꯥꯛ ꯂꯦꯝꯃꯗꯤ ꯉꯧꯔꯒ ꯑꯃꯨꯛ ꯆꯥꯕ ꯌꯦꯔꯨꯝꯒ
ꯐ꯭ꯔꯥꯏꯠ ꯇꯧꯔꯒ
ꯑꯥ
ꯑꯣ ꯇꯝꯗ ꯂꯩꯔꯗꯤ ꯑꯗꯨꯝ ꯎꯝ ꯃꯔꯣꯛ ꯃꯔꯇꯤ ꯑꯗꯨꯝꯗꯣꯛꯑꯦ ꯑꯩꯁꯨ ꯑꯗꯣ ꯆꯥꯅꯤꯡꯗ꯭ꯔꯗꯤ ꯎꯄꯥꯏ ꯂꯩꯗꯣꯏꯅꯦ
ꯍꯣꯏ ꯏꯊꯟꯗ ꯂꯩꯕꯗꯣ ꯆꯥ ꯆꯄꯠꯒꯨꯝꯕꯁꯨ ꯆꯥꯅꯤꯡꯗꯦ ꯈꯔꯤ ꯈꯔ ꯆꯥꯅꯤꯡꯗꯕ ꯉ
ꯈꯣꯏ ꯀ ꯆꯥꯅꯤꯡꯉꯁꯨ ꯆ ꯑꯗꯨꯗꯣ ꯑꯗꯨꯃꯥꯏꯅ ꯇꯧꯋꯦ
ꯑꯗꯨꯃꯥꯏꯅ ꯇꯧꯋꯦ ꯑꯗꯨ ꯄꯦꯔꯥ ꯌꯥꯝ ꯇꯥꯏ
ꯎꯝ
ꯅꯣꯏꯁꯦ ꯍꯟꯗꯛꯀꯥꯟ ꯍꯧꯖꯤꯛꯀꯥꯟ ꯁꯨꯇꯤ ꯂꯩꯕ ꯅꯠꯇ꯭ꯔꯥ
ꯁꯨꯇꯤ ꯇ ꯀꯦꯝ ꯊꯗ ꯇꯨꯔꯦꯗ ꯍꯥ ꯑꯗꯨꯝ ꯌꯨꯝꯗ ꯂꯩꯔꯅꯦ ꯑꯩꯗꯤ
ꯀꯣꯂꯦꯖ ꯆꯠꯇꯦ
ꯂ ꯒꯨꯔꯦꯖꯄꯅꯤ ꯈꯛꯇ ꯊꯝꯒ ꯇꯧꯕ
ꯑꯗꯨꯗꯤ ꯊꯕꯛꯀꯨꯝꯕ ꯑꯗꯨꯝ ꯇꯧꯔꯝꯒꯅꯤꯅ
ꯃꯇꯝ ꯂꯦꯜꯂꯤꯅꯤꯗ
ꯑꯗꯨꯁꯨ ꯐꯩꯌꯦ ꯀꯩꯅꯣ ꯌꯨꯝꯗ ꯑꯗꯨꯝ ꯂꯩꯕꯗꯣ ꯀꯣꯛ ꯉꯥꯎꯕꯅꯤꯗ
ꯍꯣꯏ ꯑꯩ ꯑꯁ ꯀꯩꯅꯣ ꯀꯩ ꯍꯥꯏꯗꯣꯏꯅꯣ ꯈꯪꯗꯦ ꯎꯝ ꯖꯔꯦ ꯑꯗꯨꯝ ꯃ ꯃꯔꯛ ꯀ ꯆꯠꯂꯦꯕ ꯈꯪꯗꯦ ꯎ ꯃꯈꯣꯜ ꯀꯩꯀꯥ ꯌꯥꯝ ꯍꯧꯋꯦꯕ
ꯑꯣ
ꯌꯨꯝꯗ ꯂꯩꯕ ꯒꯥꯔꯤ ꯃꯈꯨ ꯈꯣꯂꯣ ꯀꯩꯃꯨꯛ ꯈꯣꯜꯂꯎ
ꯑꯣ
ꯅꯪꯒ ꯂꯩ ꯀꯔꯤꯅꯣ ꯃꯥ ꯇꯧꯋꯦꯕ
ꯑꯩꯗꯤꯀꯣ ꯐ꯭ꯔꯤꯗ ꯂꯩꯔꯗꯤ ꯁꯦꯀꯦꯟ ꯍꯦꯟꯒꯨꯝꯕ
ꯕꯖꯥꯔꯗ
ꯐꯤꯔꯣꯜ ꯑꯩꯈꯣꯏ ꯐꯤꯔꯣꯜ ꯑꯗꯨꯝ ꯈꯟꯕ ꯆꯠ ꯂꯧꯗ꯭ꯔꯁꯨꯀꯣ ꯃꯇꯝ ꯂꯦꯟꯕ ꯑꯁ ꯑꯗꯨꯝ ꯂꯣꯏꯅꯃꯛ ꯁꯨꯅ ꯆꯠꯀꯅꯤ ꯑꯗꯣ ꯌꯨꯝ ꯌꯧꯔꯛꯄꯗ ꯗꯤ ꯑꯁ ꯏꯁꯥꯁꯦ ꯂꯣꯏꯅ ꯊꯤꯟꯗꯔꯒ ꯋꯥꯔꯅꯤ ꯅꯨꯡꯁꯥꯅ ꯁꯥꯕꯒ
ꯅꯣꯡꯃ ꯈꯟꯕ ꯆꯠꯁꯦ ꯑꯗꯨꯗꯤ
ꯑꯩꯗꯤ ꯂꯧꯗꯁꯨ ꯑꯗꯨꯝ ꯈꯟꯕ ꯆꯠꯄꯗꯣ ꯅꯨꯡꯉꯥꯏꯌꯦ ꯑꯃ ꯑꯗꯨꯝ ꯌꯦꯡ ꯌꯦꯡꯉꯒꯀꯣ ꯁꯦꯀꯦꯟ ꯍꯦꯟ ꯃ ꯃꯐꯝꯅꯤꯀꯣ ꯑꯩꯅ ꯍꯥꯏꯁꯦ ꯑꯩꯗꯤ ꯄꯥꯔꯁꯦꯟ
ꯈꯟ ꯍꯩꯇꯦ
ꯈꯟꯕ ꯍꯩꯇꯦ ꯑꯗꯨꯏꯁꯨ ꯕꯤꯠ ꯑꯃ ꯗ ꯑꯗꯨꯝ ꯅꯨꯡꯉꯥꯏꯕꯗꯣ ꯃꯤꯅ ꯈꯟꯕꯒꯨꯝꯕ ꯌꯦꯡꯉꯒ ꯑꯗꯨꯝ
ꯅꯨꯡꯉꯥꯏꯌꯦꯅ ꯑꯗꯨꯒꯨꯝꯕ ꯈꯟꯕꯗꯣ ꯑꯩꯗꯤ
ꯆꯠꯊꯣꯛꯄꯗꯣ ꯅꯨꯡꯉꯥꯏ
ꯑꯥꯎ ꯑꯁ ꯋꯥꯟ
ꯅꯨꯡꯗꯥꯡꯗꯣ ꯎꯝ ꯅꯨꯡꯊꯤꯟ ꯍꯥꯏꯕꯔꯣ
ꯉꯁꯤꯁꯨ ꯀꯔꯤꯅꯣ ꯅꯣꯡꯁꯨ ꯇꯥꯗꯕꯒꯤ
ꯉꯁꯤ ꯅꯨꯃꯤꯠꯁꯦ ꯌꯥꯝ ꯅꯨꯡꯉꯥꯏꯌꯦ
ꯑꯁ ꯁꯥꯔꯒ ꯍꯥꯏꯗꯤ ꯅꯨꯡꯁꯥꯗꯤ ꯊꯣꯛ ꯇ꯭ꯔꯒ ꯅꯣꯡ ꯇꯥꯔꯝꯗꯥꯏꯒꯤ ꯁꯥꯒꯠꯄꯗꯣ
ꯎꯝ
ꯑꯗꯨꯃꯥꯏꯟ ꯇꯧꯋꯦ ꯑꯩ ꯁꯥꯏꯍꯦ ꯑꯩꯗꯤ ꯌꯥꯝꯅ
ꯑꯩꯒꯤꯗꯤ ꯉꯁꯤꯒꯤꯗꯤ ꯑꯗꯨꯝ ꯅꯨꯡꯉꯥꯏꯗ
ꯅꯪ ꯃꯄꯥꯟ ꯊꯣꯛꯄ꯭ꯔꯣ ꯅꯠꯇ꯭ꯔꯒ ꯌꯨꯝꯗ ꯂꯩꯕ꯭ꯔꯣ ꯃꯄꯥꯟ ꯊꯣꯛꯄꯅ ꯉꯁꯤ
ꯑꯥ ꯊꯣꯛꯑꯦ
ꯑꯣ ꯑꯁ ꯌꯥꯝ ꯁꯥꯏ ꯑꯩꯗꯤ ꯎꯝ ꯍꯌꯦꯡꯗꯤ ꯀꯗꯥꯏ ꯆꯠꯀꯅꯤ
ꯍꯌꯦꯡ ꯈꯪꯗꯦ ꯍꯌꯦꯡ ꯀꯃꯥꯏꯟ ꯇꯧꯗꯣꯏꯅꯤ ꯀꯣꯏꯕ ꯆꯠꯇꯣꯏꯔꯥ ꯀꯃꯥꯏ ꯇꯧꯗꯣꯏꯅꯣ
ꯀꯣꯏ ꯍꯌꯦꯡꯗꯤ ꯋꯤꯀꯦꯟꯅꯤꯅ ꯀꯣꯏꯕ ꯆꯠꯄꯁꯨ ꯌꯥꯏꯌꯦꯅ
ꯎꯝ ꯈꯪꯗꯦ ꯀꯃꯥꯏꯟ ꯇꯧꯗꯣꯏꯅꯣ ꯃꯤ ꯄꯨꯜ ꯏꯃꯥꯟꯅꯕꯤ ꯀꯩ ꯄꯨꯜꯂꯗꯤ ꯑꯗꯨꯝ ꯀꯩ ꯀꯩꯅꯣ ꯃꯥ ꯃꯥ ꯃꯥꯒꯤ ꯑꯣꯄꯤꯅꯤꯌꯟ ꯁꯤꯌꯥꯔ ꯇꯧꯔꯒ ꯆꯠꯀꯗ
ꯍꯣꯏ
ꯑꯗꯨꯝ ꯅꯣꯡ ꯐꯗꯣꯛꯁꯨ ꯄꯨꯜꯂꯒ ꯆꯠꯄꯗꯨꯅ ꯅꯨꯡꯉꯥꯏꯕꯅꯤꯗ ꯌꯨꯝꯗ ꯂꯩꯃꯜꯂꯁꯨꯀꯣ
ꯍꯣꯏ ꯕꯣꯔꯤꯡ ꯆꯨꯕꯅꯦ
ꯁꯣꯅꯣ ꯆꯨꯑꯦꯕ ꯀꯣꯛꯁꯦ ꯑꯗꯨꯒꯤ
ꯅꯪꯗꯦ ꯍꯦꯡ ꯀꯥꯁꯦꯦ ꯅ ꯅꯤꯡꯝꯗꯂꯥꯏꯇꯣꯏꯅ